ꯍꯜꯂꯣ ꯇꯥꯏꯌꯦ ꯇꯥꯏꯌꯦ ꯍꯥꯏꯌꯣ
ꯀꯩꯗꯧꯔꯝꯃꯤꯅꯣ
ꯑꯩꯁꯦ ꯍꯧꯖꯤꯛꯇ ꯅꯪꯒ ꯋꯥꯔꯤ ꯁꯥꯟꯅꯔꯤꯉꯩ ꯃꯄꯥꯟꯗ ꯊꯣꯛꯑꯦ
ꯑꯣ ꯑꯁ ꯑꯩꯅ ꯌꯥꯝ ꯑꯣꯠꯄꯤꯔꯨ ꯃꯥꯜꯂꯤꯅꯦ
ꯑꯣꯠꯇꯦꯗ ꯑꯣꯠꯇꯦ ꯑꯣꯠꯇꯦ ꯁꯤꯃꯛꯅꯤ ꯑꯩꯅ ꯄꯥꯝꯃꯤꯁꯦ
ꯁꯋꯥꯁ ꯑ ꯋꯥ ꯉꯥꯡꯕꯗꯤ ꯌꯥꯝ ꯍꯩꯀꯣ ꯁꯤꯁꯇꯔꯁꯦ
ꯍꯩꯇꯦꯗ ꯁꯨꯝ
ꯀꯩꯗꯧꯔꯝꯃꯤꯅꯣ ꯑꯦ ꯆꯥꯛ ꯆꯥꯔꯕꯣ
ꯀꯩꯁꯨ ꯇꯧꯔꯦꯗ ꯅꯪꯗꯤ ꯀꯩꯗꯧꯔꯝꯃꯤꯅꯣ
ꯑꯥ ꯆꯥꯛ ꯆꯥ ꯂꯣꯏꯔꯒ ꯁꯦ ꯐꯃꯨꯡꯗ ꯍꯤꯞꯄꯦ
ꯑꯣ ꯀꯩ ꯍꯤꯟꯖꯥꯡ ꯆꯥꯔꯦ
ꯑ ꯍꯥꯎ ꯍꯥꯎ ꯇꯦꯗ ꯑ ꯕꯨꯔꯤꯒ
ꯍꯥꯎꯔꯝꯒꯅꯤꯗꯥ
ꯁꯣꯝꯗꯤ ꯀꯩ ꯍꯤꯟꯖꯥꯡ ꯆꯥꯕꯤꯔꯒꯦ
ꯑꯩꯗꯤ ꯑꯂꯨꯒ ꯀꯣꯕꯤ ꯁꯥꯑꯦ
ꯑꯁ ꯑꯗꯨꯅꯕꯨ ꯍꯥꯎꯔꯅꯤꯗ ꯑꯂꯨꯒ ꯀꯣꯕꯤꯁꯤ ꯌꯥꯝ ꯍꯥꯎꯕꯅꯤꯅꯦ ꯁꯣꯝꯗꯤ ꯑ ꯀꯣꯂꯦꯖ ꯀꯥꯔꯤꯕꯣ ꯅꯠꯇ꯭ꯔꯒ ꯀꯩ ꯀꯩ ꯇꯧꯔꯤꯒꯦ ꯍꯜꯂꯣ ꯇꯥꯕ꯭ꯔꯣ ꯑ ꯇꯥꯕ꯭ꯔꯣ ꯁꯣꯝꯗꯤ ꯀꯩꯀꯩ ꯍꯣꯠꯅꯔꯤꯒꯦ ꯇꯥꯕ꯭ꯔꯣ ꯍꯜꯂꯣ ꯇꯥꯕ꯭ꯔꯣ
ꯇꯥꯕ꯭ꯔꯣ
ꯍꯣꯏ ꯇꯥꯏꯌꯦ ꯇꯥꯏꯌꯦ ꯁꯣꯝꯗꯤ ꯀꯩꯀꯩ ꯍꯣꯠꯅꯔꯤꯒꯦ
ꯑ ꯑꯩꯁꯦ ꯂꯥꯏꯔꯤꯛ ꯇꯝꯃꯦ ꯅꯪꯗꯤ
ꯑꯩꯁꯨ ꯀꯣꯂꯦꯖ ꯇꯝꯃꯤꯅꯦ ꯁꯣꯝꯗꯤ ꯀ꯭ꯂꯥꯁ ꯀꯌꯥ ꯇꯝꯕꯤꯔꯕꯣ
ꯀꯩꯅꯣ ꯀꯣꯂꯦꯖ ꯀꯥꯕ ꯂꯣꯏꯔꯦ ꯒ꯭ꯔꯦꯖꯨꯌꯦꯁꯟ ꯂꯣꯏꯔꯦ ꯑꯗꯨꯒ ꯅꯔꯁꯤꯡ ꯇꯝꯕ
ꯑꯣ ꯅꯔꯁꯤꯡ ꯇꯝꯕ
ꯂꯣꯏꯔꯒ ꯇꯝꯃꯗꯤ ꯐꯗꯣꯏꯕ ꯑꯗꯨꯃꯥꯏꯅ ꯇꯧꯗꯕꯒꯤ ꯇꯨꯋꯜꯐ ꯂꯣꯏꯔꯒ ꯑꯃꯨꯛꯀ ꯀꯣꯂꯦꯖꯁꯨ ꯀꯥꯕ ꯑꯗꯨꯃꯥꯏꯅ ꯇꯧꯕꯒꯤ ꯃꯇꯝ ꯃꯥꯡꯍꯟꯈ꯭ꯔꯦ ꯍꯥꯏꯕ ꯇꯥꯔꯦ
ꯅꯔꯁꯤꯡꯗꯤ ꯀꯩ ꯁꯦꯃꯤꯁꯇꯔ ꯑꯣꯏꯔꯒꯦ
ꯑꯣ ꯏꯌꯥꯔꯂꯤ ꯆꯠꯂꯦ ꯑꯩꯈꯣꯏꯗꯤ ꯊ꯭ꯔꯤ ꯌꯔꯁ ꯀꯣꯔꯁꯇꯣ ꯑꯣꯏꯕꯒꯤ ꯍꯟꯗꯛꯅ ꯐꯥꯏꯅꯦꯜ ꯌꯔ ꯑꯣꯏꯕ
ꯑꯣ ꯑꯁ ꯑꯗꯨꯗꯤ ꯉꯍꯥꯛ ꯂꯩꯔꯗꯤ ꯇꯣꯂꯣꯞ ꯆꯥꯔꯅꯤꯅꯦ ꯁꯤꯁꯇꯔꯁꯦ ꯑꯣ ꯑꯩ ꯊꯥꯔ ꯊꯥꯔꯠ ꯁꯤꯦꯃꯤꯁꯇꯔꯅꯦ ꯑꯩ
ꯀꯣꯂꯦꯁꯇ
ꯑꯣ ꯏꯝꯐꯥꯜ ꯀꯣꯂꯦꯁ ꯇꯝꯃꯦ ꯁꯤꯁꯇꯔ ꯁꯤꯁꯇꯔꯁꯦ ꯁꯤꯁ ꯁꯤ ꯑ ꯑꯩ ꯄꯣꯜ ꯁꯥꯏꯟꯁ ꯂꯧꯋꯦ ꯑꯥꯔꯠꯅꯦ ꯁꯤꯖꯔꯗꯤ ꯀꯣꯂꯦꯖꯇ ꯀꯩ ꯁꯕꯖꯦꯛ ꯂꯧꯔꯛ ꯑꯦ
ꯑꯩ ꯖꯨꯜꯂꯣꯖꯤ ꯂꯧꯋꯦ ꯃꯣꯗꯔꯟ ꯀꯣꯂꯦꯁꯇ ꯃꯣꯗꯔꯟ ꯀꯣꯂꯦꯖ ꯈꯪꯕ ꯅꯠꯇ꯭ꯔꯣ ꯁꯤꯗ ꯂꯩꯕꯗꯣ ꯑꯗꯨꯗ ꯖꯨꯂꯣꯖꯤ ꯂꯧꯋꯦ
ꯑꯣ ꯑꯗꯨ ꯁꯤꯁꯇꯔ ꯁꯤꯁꯇꯔꯁꯦ ꯉꯥꯏꯍꯥꯛ ꯍꯌꯦꯡ ꯀꯨꯏꯔꯔꯣꯏꯅꯦ ꯍꯌꯦꯡ ꯍꯪꯆꯤꯠ ꯍꯣꯁꯄꯤꯇꯥꯜꯗꯒ ꯎꯕ ꯐꯪꯉꯅꯤꯅꯦ
ꯗꯤ ꯑꯗꯨꯝ ꯍꯥꯏꯔꯛꯑꯣꯀꯣ ꯍꯩꯇ꯭ꯔꯁꯨ
ꯍꯣꯏ ꯍꯣꯏ ꯑꯗꯨꯝ ꯁꯤꯁꯇꯔꯗ ꯀꯩꯅꯣ ꯇꯧꯔꯛꯑꯒꯦ ꯀꯩꯅꯣ ꯇꯧꯔꯛꯑꯒꯦ ꯁꯤꯁꯇꯔꯗ ꯇꯥꯟꯅꯔꯛꯑꯒꯦ
ꯍꯣꯏ
ꯑꯦꯁꯤ ꯅꯥꯏ ꯁꯤ ꯈꯣꯠꯂꯦ ꯍꯥꯢꯕꯗꯣ ꯍꯣ ꯍꯣꯢ
ꯍꯩꯗ꯭ꯔꯁꯨ ꯑꯗꯨꯝ ꯌꯦꯡꯕꯤꯅꯦꯗ ꯅꯪꯉꯣꯟꯗꯗꯤ
ꯍꯣꯏ ꯐ꯭ꯔꯤꯗ ꯐ꯭ꯔꯤꯗ ꯌꯦꯡꯗꯣꯏꯔꯣ ꯅꯠꯇ꯭ꯔꯒ ꯄꯩꯁꯥ ꯆꯪꯗꯣꯏꯔꯣ
ꯅꯪꯒꯤꯗꯤ ꯐ꯭ꯔꯤ ꯌꯦꯡꯗꯣꯏꯅꯦꯗ
ꯇꯥꯏꯀꯣ ꯇꯥꯕ꯭ꯔꯣ ꯇꯥꯕ꯭ꯔꯣ ꯇꯥꯕ꯭ꯔꯣ ꯑꯩ ꯅꯪꯅ ꯉꯥꯡꯕ ꯇꯥꯗ꯭ꯔꯦ